ꯑꯣ ꯇꯥ ꯑꯩꯁ ꯑꯩ ꯁꯤꯗ ꯍꯪꯆꯤꯠ ꯂꯥꯡꯉꯤꯅꯦ ꯅꯪꯗꯤ ꯀꯩꯗꯧꯔꯤꯅꯣ
ꯑ ꯑꯩꯁꯨ ꯋꯥꯛꯀꯤꯡ ꯆꯠꯂꯒ ꯂꯩ ꯍꯧꯖꯤꯛꯇꯤ
ꯀꯗꯥꯏꯗ ꯋꯥꯛꯀꯤꯡ ꯆꯠꯂꯤꯅꯣ ꯀꯅꯥꯒ ꯆꯠꯂꯤꯅꯣ
ꯏꯊꯟꯗ ꯗꯨꯝ ꯋꯥꯀꯤ ꯆꯜꯂꯤꯅꯤꯗ ꯌꯨꯝ ꯃꯅꯥꯛꯇ
ꯅꯨꯡꯉꯥꯏꯔꯨꯔꯥ ꯅꯥꯇꯣꯟꯗ ꯆꯠꯄ
ꯑꯣ ꯑꯩ ꯅꯨꯡꯉꯥꯏꯊꯨꯔꯨꯔꯦ ꯀꯝꯇ ꯇꯧꯅꯤꯡꯉ ꯂꯩꯇꯕꯃꯤꯅ ꯅꯨꯡꯁꯥꯅ ꯈꯨꯠꯁꯥ ꯑꯃ ꯀꯔꯝꯍꯥꯏꯅ ꯇꯧꯅꯤ
ꯎꯝ ꯑꯩꯁꯨ ꯉꯁꯤ ꯃꯤꯃꯤ ꯁꯤꯡꯖꯨ ꯆꯥꯕ ꯆꯠꯂꯦ ꯏꯃꯥꯟꯅꯕꯤꯁꯤꯡꯒ ꯃꯤꯃꯤ ꯁꯤꯡꯖꯨ ꯆꯥꯕꯗꯣ ꯃꯣꯔꯣꯛ ꯌꯥꯝ ꯁꯥꯏ ꯄꯨꯛ ꯆꯥꯑꯒ ꯂꯩꯔꯦ
ꯏꯅꯦ ꯑꯩꯁꯦ ꯌꯥꯝ ꯁꯤꯡꯖꯨ ꯆꯥꯅꯤꯡꯉꯦ ꯏꯃꯥꯟꯅꯕꯤ ꯂꯩꯇꯕꯒꯤ ꯉꯁꯤ ꯆꯥꯗ꯭ꯔꯤꯅꯦ ꯑꯩꯁꯦ
ꯑꯣ ꯁꯤꯡꯖꯨ ꯍꯧꯖꯤꯛ ꯃꯇꯝꯗꯤ ꯁꯤꯡꯖꯨꯒꯨꯝꯕ ꯆꯥꯕꯗꯣ ꯃꯇꯝꯅꯦꯕ
ꯎꯝ
ꯅꯪꯁꯨ ꯆꯥꯅꯤꯡꯉꯗꯤ ꯅꯣꯡꯃ ꯑꯩ ꯂꯩꯕꯤꯒꯦ
ꯑꯣꯍꯣꯏ ꯅꯪꯒ ꯍꯌꯦꯡ ꯆꯥ ꯆꯥꯃꯤꯟꯅꯁꯦ ꯍꯌꯦꯡꯗꯤ ꯑꯩ ꯅꯪꯉꯣꯟꯗ ꯋꯥꯛ ꯑꯣꯏꯅ ꯂꯥꯛꯄ ꯌꯥꯏꯀꯣ ꯅꯣꯏ ꯌꯨꯝꯗ
ꯍꯣꯏ ꯍꯣꯏ ꯂꯥꯛꯑꯣ ꯑꯩꯈꯣꯏ ꯌꯨꯝꯗ ꯑꯩ ꯅꯪꯕꯨ ꯁꯤꯡꯖꯨ ꯄꯤꯖ
ꯑꯥꯍ
ꯑꯩꯈꯣꯏ ꯏꯃꯥꯟꯅꯕꯤ ꯑꯃꯁꯨ ꯆꯥꯏ ꯃ ꯃꯃꯥꯍꯣꯏꯗꯤ ꯌꯨꯝꯗ ꯂꯩꯈ꯭ꯔꯦ
ꯑ ꯃꯃꯥꯈꯣꯏꯅ ꯅꯥ ꯅꯥꯕ ꯈꯣꯠꯄ ꯀꯝꯇ ꯂꯩꯇꯦꯀꯣ ꯌꯥꯝ ꯅꯨꯡꯉꯥꯏ ꯂꯩꯀꯣ ꯃꯌꯥ
ꯍꯣꯏ ꯂꯩꯇꯦ ꯌꯥꯝ ꯅꯨꯡꯉꯥꯏꯅ ꯂꯩꯌꯦ ꯅꯣꯏꯒꯤꯗꯤ
ꯍꯣꯏ ꯃꯃꯥꯈꯣꯏꯁꯦ ꯌꯥꯝ ꯅꯨꯡꯉꯥꯏꯅ ꯂꯩꯌ‌ꯦ ꯍꯧꯖꯤꯛꯀꯥꯟꯗꯤ
ꯑꯣ ꯑ ꯑꯅꯥ ꯑꯌꯦꯛ ꯌꯥꯎꯗꯦꯀꯣ
ꯍ‌ꯣ ꯍꯣꯏ ꯌꯥꯎꯗꯦ ꯍꯧꯖꯤꯛꯀꯥꯟꯗꯤ
ꯎꯝ ꯌꯥꯝ ꯐꯩ ꯑꯗꯨꯗꯤ
ꯎꯝ ꯅ‌ꯣꯡꯋꯥꯏꯗꯤ ꯀꯣꯏꯔꯑꯣ ꯑꯩꯈꯣꯏ ꯌꯨꯝꯗꯁꯨ ꯃꯃꯥꯈꯣꯏꯒ
ꯍꯣꯏ ꯀꯣꯏꯔꯛꯀꯦ ꯅꯪ ꯀꯔꯤ ꯍꯦꯟꯖꯥꯡ ꯄꯤꯖꯒꯦ ꯍꯥꯏꯅꯣ
ꯅꯪ ꯀ꯭ꯔꯤ ꯆꯥꯅꯤꯡꯒ‌ꯦ
ꯑꯦ ꯌꯥꯝ ꯍꯥꯎꯕꯗꯤ ꯅꯠꯇꯦ ꯑꯗꯨꯕꯨ ꯑꯩꯗꯤ ꯄꯣꯛꯀ ꯕꯤꯐꯀ ꯊꯣꯡꯕ ꯆꯠꯅꯤꯡꯉꯦ
ꯍ‌ꯣꯍ‌ꯣꯏ ꯃꯗꯨ ꯊꯣꯡꯕꯤꯒꯦ ꯂꯥꯑꯣ
ꯍꯣꯏ ꯅꯪꯁꯨ ꯑꯥ ꯆꯥꯗꯦ ꯃꯣꯏꯗꯤ
ꯅꯥꯊꯟꯗ ꯆꯥꯔꯤꯔꯣ
ꯍ ꯏꯊꯟꯗ ꯆꯥꯏ ꯑꯩꯈꯣꯏ ꯐꯦꯃꯤꯂꯤꯗꯤ ꯑ ꯎꯝ ꯃꯈꯣꯡ ꯃꯔꯤ ꯄꯥꯟꯕ ꯄꯣꯠ ꯆꯥ ꯆꯥꯅ ꯄꯥꯛꯅ ꯆꯥꯗꯦ ꯆꯤꯆꯦꯒ ꯑꯩꯒ ꯈꯛ ꯆꯥꯏ
ꯅꯪꯁꯨ ꯏꯟꯅꯧ ꯑꯣ ꯅꯪꯅ ꯅꯍꯥꯟ ꯑꯩꯈꯣꯏ ꯉꯥꯅꯨ ꯆꯥꯗ꯭ꯔꯒ ꯅꯪꯅ ꯑꯩꯈꯣꯏꯕꯨ ꯏꯟꯕꯤꯕꯗꯣ ꯈꯪꯔꯤꯕ꯭ꯔꯣ
ꯈꯪ ꯈꯪꯉꯤꯍꯦ ꯑꯗꯨ ꯅꯨꯃꯤꯠꯇ‌ꯣ ꯅꯣꯏ ꯍꯩꯅꯗꯕ꯭ꯔꯣ
ꯑꯩꯗ‌ꯣ ꯆꯥꯕꯀꯟ ꯑꯩꯁꯨ ꯆꯥꯗꯤ ꯆꯥꯗ꯭ꯔꯤ ꯗꯨꯏꯁꯨ ꯌꯥꯝꯅ ꯀꯟꯕꯒꯨꯝ ꯇꯧꯋ‌ꯦꯕ
ꯑꯥ
ꯑꯊꯤꯅ ꯑꯩ ꯁꯥꯏꯗ꯭ꯔꯤꯉꯩꯗꯒꯤ ꯀꯔꯤꯅꯣ ꯀꯔꯤ ꯀꯔꯤ ꯏꯟꯖꯥꯡꯅꯣ ꯍꯥꯏꯕ ꯀꯟꯗ ꯅ‌ꯣꯏꯅ ꯀ ꯀꯔꯤꯔꯥ ꯃꯃꯤꯡ ꯃꯨꯛꯀ ꯀꯥꯎꯈ꯭ꯔꯦ
ꯉꯅꯨꯅꯦ
ꯉꯅꯨꯅꯦ
ꯅꯣꯏ ꯉꯅꯨ ꯁꯨꯡꯆꯥ ꯆꯥꯗꯦ
ꯍꯥꯏꯕꯗꯤ ꯎꯝ ꯄꯥꯝꯗꯦ ꯍꯪꯒꯣꯏꯌꯦꯒꯨꯝꯕ ꯂꯩꯇꯦꯕ ꯍꯥꯏꯕꯗꯤ ꯆꯥꯔꯁꯨ ꯑꯩꯈꯣꯏꯉꯣꯟꯗ ꯁꯦꯇꯤꯁꯐꯥꯏ ꯑꯣꯏꯗꯕꯗꯣ ꯑꯗꯨꯝ ꯑ ꯈꯪꯉꯤꯗꯅ ꯑꯩꯈꯣꯏꯅ ꯌꯥꯝꯅ ꯆꯥꯅꯤꯡꯗꯕ ꯄꯣꯠ ꯆꯥꯔꯁꯨ ꯌꯥꯝꯅ ꯁꯦꯇꯤꯁꯐꯥꯏ ꯑꯣꯏꯗꯕ ꯄꯣꯠꯇꯤ ꯆꯥꯗꯕꯅ ꯐꯥꯏꯗꯅ
ꯍꯣꯏ ꯍꯣꯏ
ꯅꯤꯒ ꯑ ꯇꯨꯀꯠ ꯆꯩꯑꯦ ꯆꯠꯅꯤꯡꯗꯦ ꯄꯥꯝꯖꯗꯦ ꯍꯥꯏꯕ ꯅꯠꯇꯦꯕ ꯑꯩꯈꯣꯏꯅ ꯁꯥ ꯑꯄꯥꯝꯕ ꯑꯄꯥꯝ ꯑꯄꯥꯝꯕ ꯂꯩꯗꯅ ꯑꯈꯣꯏꯅ ꯑꯣ ꯑꯣꯛꯁꯥ ꯌꯦꯟꯁꯥ ꯄꯥꯕ ꯆꯥꯕꯒꯨꯝꯅ ꯑꯗꯨꯃꯥꯏꯅ ꯍꯥꯏꯕꯅꯤꯗꯥ
ꯑꯗꯨꯗꯤ ꯅꯣꯏꯗꯤ ꯉꯥꯅꯨꯒꯨꯝꯕꯗꯤ ꯌꯨꯝꯗꯁꯨ ꯁꯨꯡꯊꯣꯡ ꯊ‌ꯣꯡ ꯊꯣꯡꯗꯦ
ꯑꯦ ꯑꯩꯈꯣꯏꯒꯤ ꯌꯨꯝꯗꯤ ꯂꯣꯏꯅꯃꯛ ꯆꯥꯏ ꯑꯩꯒ ꯑꯩꯒꯤ ꯃꯃꯥ ꯆꯥꯗꯕ
ꯑꯣ ꯅꯪꯒ ꯅꯪꯒꯤ ꯃꯃꯥꯒ ꯃꯥꯟꯅꯕ
ꯍꯣꯢ ꯉꯟꯅꯨꯒꯤ ꯑꯦꯌꯨꯝꯗꯤ ꯆꯥꯕꯅꯦ ꯑꯗꯨ ꯑꯣꯢꯔꯁꯨ
ꯑꯁ ꯅꯪ ꯉꯥꯅꯨ ꯑꯩꯗꯤ ꯉꯥꯅꯨ ꯌꯦꯔꯨꯝꯗꯤ ꯑꯃꯨꯛ ꯆꯥꯗꯕ ꯑꯩꯗꯤ
ꯑꯩꯗꯤ ꯍꯥꯎꯋꯦ ꯑꯗꯨꯗꯤ ꯍꯥꯏꯕꯗꯤ ꯑ ꯎꯝ
ꯎ
ꯏꯕꯥꯅꯣ ꯂꯩꯃꯤꯟꯅꯔꯗꯤ ꯐꯖꯅꯤꯅꯦ ꯅꯪꯅ ꯉꯥꯅꯨ ꯆꯕꯥ ꯑꯩꯅ ꯑꯦꯔꯨꯝ ꯆꯕꯥ
ꯃꯍꯥꯎꯗꯣ ꯃꯍꯥꯎ ꯑꯃ ꯇꯣꯉꯥꯟ ꯇꯣꯉꯥꯟ ꯑꯩ ꯉꯥꯅꯨꯒꯤ ꯌꯦꯔꯨꯝꯗꯤ ꯍꯩꯅꯗꯦ ꯑꯩꯗꯤ
ꯑꯩꯗꯤ ꯍꯧꯋꯦ ꯃꯗꯨꯗꯤ
ꯑꯣ ꯅꯪ ꯆꯥꯅꯤꯡꯉꯗꯤ ꯑꯩꯈꯣꯏ ꯉꯥꯅꯨ ꯃꯔꯨꯝ ꯀꯣꯛꯄ ꯃꯇꯝꯗ ꯅꯪꯒꯤ ꯄꯤꯕꯤꯒꯦ ꯌꯥꯝ ꯆꯥꯎꯋꯦꯕ ꯉꯥꯅꯨ ꯃꯔꯨꯝꯗꯤ ꯀꯤꯖꯩ
ꯑꯦ ꯍꯥꯎꯋꯦꯍꯦ ꯃꯥꯒꯤ ꯑꯦꯛꯇꯣ ꯌꯥꯝ ꯆꯥꯎꯕꯗꯨꯒ
ꯑꯣ ꯑꯩ ꯑꯩ ꯅꯪ ꯑꯩ ꯌꯨꯝꯗ ꯉꯥꯅꯨ ꯃꯔꯨꯝ ꯀꯣꯛꯄ ꯃꯇꯝꯗ ꯅꯪꯕꯨ ꯄꯤꯕꯤꯒꯦ
ꯍꯣꯏ
ꯅꯣꯏꯗꯤ ꯂꯩꯔꯒ ꯆꯥꯕ꯭ꯔꯣ ꯉꯥꯅꯨ ꯃꯔꯨꯝꯗꯣ
ꯍꯣꯏ ꯂꯩꯔꯒ ꯆꯥꯢꯌꯦ ꯃꯃꯜ ꯈꯨꯇꯥꯡꯗꯨꯒ
ꯉꯥꯅꯨ ꯃꯔꯨꯝꯗꯤ ꯇꯥꯡꯕ꯭ꯔꯣ ꯀꯌꯥ ꯄꯤꯒꯦ
ꯅꯍꯥꯟ ꯁꯚꯦꯟ ꯍꯟꯗ꯭ꯔꯦꯗꯇ ꯄꯤꯕꯅꯦ
ꯑꯥ ꯄꯤꯁ ꯑꯃ
ꯍꯣꯏ ꯄ꯭ꯂꯦꯠ ꯑꯃꯗ
ꯑꯣ ꯄ꯭ꯂꯦꯠ ꯑꯃꯗ ꯁꯚꯦꯟ ꯍꯟꯗ꯭ꯔꯦꯠ ꯇꯥꯡꯉꯤꯀꯣ ꯑꯗꯨꯗꯤ ꯑꯁ ꯑꯃꯗ ꯇ꯭ꯋꯦꯟꯇꯤ ꯇ꯭ꯋꯦꯟꯇꯤ ꯁꯝꯊꯤꯡ ꯁꯥꯏ ꯃꯥꯜꯂꯦ
ꯍꯣꯏ
ꯌꯥꯝ ꯇꯥꯡꯉꯤ ꯑꯗꯨꯗꯤ ꯍꯣꯏ ꯑꯩ ꯑꯩ ꯌꯨꯝꯗ ꯂꯩꯕ ꯃꯇꯝꯗ ꯉꯥꯅꯨ ꯃꯔꯨꯝ ꯀꯣꯛꯄ ꯃꯇꯝꯗ ꯅꯪꯒꯤ ꯄꯤꯕꯤꯒꯦ
ꯑꯁꯦꯡꯕꯒꯤ
ꯍꯣꯏ ꯑꯁꯦꯡꯕꯒꯤ ꯄꯤꯕꯤꯒꯦ
ꯍꯣꯏ ꯍꯣꯏ ꯄꯨꯔꯛꯑꯣ ꯄꯨꯔꯛꯑꯣ ꯑꯃꯒꯨꯝꯕ ꯑꯣꯏꯔꯁꯨ ꯐꯨꯠꯂꯒ ꯄꯨꯔꯛꯑꯣ
ꯎꯝ ꯍꯣꯏ ꯑꯍꯤꯡꯕ ꯄꯨꯔꯛꯑꯒꯦ ꯅꯪ ꯌꯨꯝꯗ ꯐꯨꯠꯂꯒ ꯆꯥꯔꯣ
ꯍꯣꯏ ꯍꯣꯏ ꯐꯨꯜꯂꯒꯁꯨ ꯆꯥꯕ ꯌꯥꯏꯗꯅ ꯍꯣ ꯍꯣꯏ ꯌꯥꯏ
ꯑꯗꯨ ꯑꯣꯏꯔꯗꯤ ꯅꯪ ꯅꯪꯅ ꯆꯥꯅꯤꯡꯕ ꯃꯇꯝꯗ ꯆꯥꯕ ꯌꯥꯏ ꯑꯩꯅ ꯐꯨꯠꯈ꯭ꯔꯗꯤ ꯅꯪ ꯉꯁꯤ ꯆꯥꯗ꯭ꯔꯗꯤ ꯌꯥꯔꯔꯣꯏꯕ
ꯍꯣꯢ ꯍꯣꯏ ꯅꯪꯅ ꯐꯨꯠꯇꯕꯤ ꯄꯨꯔꯛꯑꯗꯤ ꯑꯩꯅ ꯍꯣꯢꯇꯦꯜꯗ ꯐꯨꯜꯂꯒ ꯆꯥꯅꯤꯡꯉꯦ
ꯍꯣꯏ ꯍꯣꯏ ꯑꯩ ꯅꯪꯒꯤ ꯄꯨꯕꯤꯔꯛꯑꯒꯦ ꯉꯥꯅꯨ ꯃꯆꯥꯗꯤ ꯆꯥꯕ꯭ꯔꯥ
ꯉꯥꯅꯨ ꯃꯆꯥꯗꯤ ꯆꯥꯗꯦ ꯌꯦꯔꯨꯝꯈꯥꯛꯇꯅꯦ
ꯑꯣ ꯑꯣ ꯑꯣ ꯉꯥꯅꯨ ꯃꯆꯥ ꯆꯕꯥ ꯃꯥꯁꯨ ꯂꯩꯅꯦ
ꯑꯩꯅ ꯉꯥꯅꯨꯗꯤ
ꯑꯩꯈꯣꯏ ꯁꯉꯥꯏ ꯐꯦꯁꯇꯤꯚꯦꯜ ꯆꯠꯄ ꯃꯇꯝꯗ ꯉꯥꯅꯨ ꯃꯆꯥ ꯌꯦꯟ ꯃꯆꯥꯒꯨꯝꯕꯗꯤ ꯎꯝ ꯀꯩꯅꯣ ꯇꯧꯔꯒ ꯌꯥꯏꯔ ꯌꯥꯏꯔꯒ ꯊꯝꯃꯦꯗꯅ ꯑꯗꯨꯒ ꯍꯣꯏ ꯑꯩꯁꯨ ꯆꯥꯕꯗꯤ ꯆꯥꯅꯤꯡꯗꯦ ꯑꯗꯨꯕꯨ ꯃꯤ ꯆꯥꯕ ꯃꯤꯗꯤ ꯂꯩꯌꯦꯕ
ꯑꯥ
ꯅꯣꯏ ꯀꯩꯀꯩ ꯆꯥꯏ ꯀꯩꯀꯩ ꯆꯥꯗꯦ ꯉꯥꯄ꯭ꯔꯨꯝ ꯆꯥꯕ꯭ꯔꯥ
ꯉꯥꯄ꯭ꯔꯨꯝ ꯆꯥꯅꯤꯡꯗꯦ ꯌꯨꯝꯗꯤ ꯑꯗꯨꯝ ꯄꯝꯖꯕ ꯈꯥꯛꯇꯅꯦ ꯂꯣꯏꯅ ꯃꯥ ꯆꯥꯥꯕ ꯃꯤꯁꯨ ꯂꯩ
ꯅꯪꯅ ꯆꯥꯗꯕꯗꯣ ꯉꯥꯔꯄꯨꯝ ꯆꯥꯗꯕ꯭ꯔꯥ
ꯉꯥꯄ꯭ꯨꯔꯨꯝ ꯆꯥꯗꯦ ꯍꯣꯏ
ꯑꯩꯗꯤ ꯉꯥꯔꯄꯨꯝꯁꯨ ꯆꯥꯏꯌꯦ ꯑꯣꯛꯇꯣ ꯄꯁꯇꯤ ꯆꯥꯗꯕ꯭ꯔꯥ
ꯑꯩ ꯁꯤꯐꯨꯠ ꯆꯥꯅꯤꯡꯉꯒ ꯂꯩꯔꯤꯅꯦ
ꯍꯣꯏ ꯁꯤ ꯐꯨꯠꯁꯨ ꯑꯩꯁꯨ ꯌꯥꯝ ꯆꯥꯅꯤꯡꯉꯦ ꯁꯤ ꯐꯨꯠ ꯌꯥꯝ ꯍꯥꯎꯕꯗꯣ ꯅꯪ ꯃꯐꯝ ꯈꯪꯕ꯭ꯔꯣ
ꯈꯪꯗꯦ ꯑꯩꯗꯤ ꯅꯣꯡꯉꯥꯜꯂꯒ ꯄꯩꯁꯥ ꯈꯥꯏꯅꯔꯒ ꯆꯠꯁꯦ
ꯍꯣꯏ ꯆꯠꯁꯦ ꯑꯗꯣ ꯁꯤ ꯐꯨꯠ ꯌꯥꯝ ꯍꯥꯎꯕ ꯃꯐꯝ ꯑꯃꯗꯤ ꯈꯪꯉꯦ ꯑꯩ
ꯀꯔꯥꯏꯋꯥꯏꯗꯅꯣ
ꯕ꯭ꯂꯦꯛꯕꯥꯔꯗꯣ ꯑꯗꯨꯗꯣ ꯁꯤ ꯐꯨꯗꯠꯇꯣ ꯏꯁꯄꯤꯁꯦꯜꯅꯦ ꯃꯥꯒꯤꯗꯤ
ꯑꯥ
ꯑꯗꯣ ꯃꯥꯒꯤꯗꯤ ꯌꯥꯝ ꯍꯥꯎꯕꯅꯦ ꯍꯣꯏ ꯆꯥꯖꯦ ꯑꯗꯨꯗꯤ ꯍꯟꯗꯥ ꯍꯥ ꯍꯟꯗꯛ ꯑꯥ ꯍꯟꯗꯛꯀꯤ ꯐꯦꯁꯇꯤꯚꯦꯜ ꯑꯃ ꯂꯩꯅ ꯃꯩꯇꯩꯒꯤ ꯀꯥꯡ ꯂꯩꯅ
ꯑꯥ ꯑꯥ ꯑꯥ
ꯑꯗꯨ ꯃꯇꯝꯗꯗꯤ ꯑꯥ ꯅꯪ ꯀꯥꯡ ꯆꯠꯀꯥꯗ꯭ꯔꯣ ꯀꯣꯏꯕ
ꯑꯦꯕꯅꯤ ꯈꯛꯇꯥ ꯆꯥꯅꯤꯡꯉꯥ ꯆꯠꯂꯁꯤ ꯑꯗꯨ ꯑꯣꯏꯗꯤ
ꯎꯝ ꯌꯥꯏꯌꯦ ꯑꯩꯗꯤ ꯀꯩꯁꯨ ꯀꯥꯏꯗꯦ ꯅꯪ ꯀꯥꯡ ꯆꯠꯂꯨꯔꯒ ꯍꯜꯂꯛꯒ ꯆꯥꯖꯤꯔꯥ
ꯍꯣꯏ ꯑꯥ ꯐꯤꯔꯣꯟꯒꯨꯝꯕ ꯐꯖꯥꯕ ꯄꯨꯔꯥꯗꯤ ꯐꯥꯏꯕ ꯍꯥꯏ ꯍꯥꯞꯄ ꯀꯥꯟꯅ ꯌꯥꯝꯅ ꯀꯣꯝꯐꯣ ꯑꯣꯏꯗꯕ
ꯅꯪ ꯅꯪꯒꯤ ꯐꯤꯔꯣꯜ ꯂꯩꯇ꯭ꯔꯥ ꯂꯩꯇ꯭ꯔꯥꯗꯤ ꯑꯩ ꯄꯨꯔꯤ ꯑꯥ ꯄꯨꯔꯛꯑꯣꯔꯥ
ꯅꯪꯅ ꯄꯨꯕꯤꯔꯛꯑꯣ ꯑꯗꯨ ꯑꯣꯏꯔꯁꯨ ꯕ꯭ꯂꯥꯎꯁꯇꯤ ꯈꯔ ꯑꯄꯤꯛꯄ ꯄꯨꯔꯛꯑꯣꯀꯣ ꯅꯪꯅ ꯈꯪꯉꯤ ꯗꯨꯅꯤ
ꯕ꯭ꯂꯥꯎꯁ ꯑꯄꯤꯛꯄꯒꯥ ꯀꯩꯅꯣꯒꯥ ꯕ꯭ꯂꯥꯎꯁ ꯅꯠꯇ꯭ꯔꯥꯁꯨ ꯕ꯭ꯂꯥꯎꯁꯇꯤ ꯂꯤꯠꯂꯅꯨ ꯐꯖꯔꯔꯣꯏ ꯍꯥꯏꯗꯤ ꯕ꯭ꯂꯥꯎꯁꯇꯤ ꯁꯥꯏꯖ ꯁꯥꯏꯖ ꯂꯩꯕꯅꯦꯕ ꯃꯤꯒꯤ
ꯍꯣꯏ
ꯅꯪꯒꯤ ꯁꯥꯏꯖ ꯂꯩꯇ꯭ꯔꯥꯗꯤ ꯅꯪꯅ ꯑꯗꯨ ꯁꯦꯝꯃꯒ ꯂꯤꯠꯄꯗ ꯍꯦꯟꯅ ꯊꯤꯔꯦꯅ
ꯎꯝ
ꯁꯦꯒꯥꯛꯁꯨ ꯆꯥꯎꯔꯅꯤ ꯑꯗꯨꯒꯥ ꯅꯪꯒꯜꯁꯨ ꯐꯣꯠꯄ ꯑꯗꯨꯒꯨꯝꯕ ꯐꯖꯗꯦꯕ ꯑꯗꯨꯅ ꯑꯥ ꯅꯪꯅ ꯁꯦꯝꯅꯤꯡꯉꯥ ꯂꯤꯠꯅꯤꯡꯉꯗꯤ ꯅꯪꯒꯤ ꯐꯨꯔꯤꯠ ꯐꯖꯕ ꯂꯩꯔꯗꯤ ꯂꯤꯠꯄ ꯌꯥꯏ ꯀꯩꯁꯨ ꯀꯥꯏꯗꯦ ꯈꯪꯅꯩꯕꯗꯤ ꯅꯨꯄꯤꯒꯤ ꯃꯥꯟꯕ ꯍꯣꯏ ꯐꯥ ꯐꯅꯦꯛꯀꯥ ꯐꯤꯒꯥ ꯄꯤꯔꯗꯤ ꯅꯪꯅ ꯐ꯭ꯔꯤꯠꯇꯤ ꯐꯖꯕ ꯂꯤꯠꯂꯣ ꯕ꯭ꯂꯥꯎꯁ ꯇꯣꯞ ꯂꯤꯇ꯭ꯔꯥꯁꯨ ꯀꯩꯁꯨ ꯀꯥꯏꯗꯦ ꯕ꯭ꯔꯥꯎꯁ ꯇꯣꯞꯇꯤ ꯃꯤ ꯃꯁꯥ ꯃꯁꯥꯒꯤ ꯁꯥꯏꯖ ꯑꯣꯏꯕꯒꯤ ꯅꯪꯅ ꯂꯤꯞꯄ ꯀꯥꯟꯗ ꯅꯪꯉꯣꯟꯗ ꯑꯃꯨꯛ ꯐꯖꯔꯔꯣꯏ ꯍꯥꯏꯕ ꯈꯨꯗꯥꯡꯒꯨꯝꯕꯗꯣ ꯆꯥꯎꯔꯗꯤ ꯅꯪ ꯀꯃꯥꯏ ꯐꯖꯅꯤ
ꯍꯣꯏ ꯍꯣꯏ ꯑꯗꯨꯗꯤ ꯐꯤꯒꯥ ꯐꯅꯦꯛ ꯐꯖꯥ ꯄꯨꯔꯥꯀꯣ
ꯍꯣꯏ ꯐꯤꯒꯥ ꯐꯅꯦꯛ ꯐꯖꯕ ꯄꯨꯔꯛꯀꯦ ꯑꯗꯨꯒꯥ ꯆꯠꯂꯒꯥ ꯆꯥꯔꯁꯦ ꯑꯩꯈꯣꯏ
ꯆꯠꯂꯒꯥ ꯆꯥꯊꯥꯔꯁꯤ
ꯍꯣꯏ ꯑꯥ ꯅꯣꯏꯒꯤ ꯎꯝ ꯐ꯭ꯔꯦꯟꯁꯤꯡꯁꯨ ꯀꯅꯥ ꯆꯠꯀꯥꯅꯤ ꯍꯥꯏꯕ꯭ꯔꯣ ꯂꯣꯏꯅꯃꯛ
ꯑꯁꯤ ꯆꯥꯕ ꯌꯥꯔꯣꯏ ꯁꯤꯝꯗꯤ ꯏꯃꯥꯟꯅꯕꯤ ꯑꯃꯗꯤ ꯑꯩꯅ ꯀ꯭ꯂꯣꯁ ꯇꯧꯕ ꯑꯃꯗꯨꯗꯤ ꯃꯥ ꯆꯥꯅꯤꯡꯗꯕꯅꯦꯕ ꯃꯥꯗꯤ ꯑꯦꯂꯔꯖꯤ ꯇꯧꯒꯟꯕꯅꯦꯕ
ꯑꯣ ꯑꫭ ꯑꯗꯨꯗꯤ ꯃꯥꯗꯤ ꯆꯥꯕ ꯌꯥꯏ ꯑꯗꯨ ꯃꯥ ꯆꯠꯂꯔꯣꯏꯀꯣ
ꯑ ꯃꯥꯗꯤ ꯆꯠꯄ ꯆꯠꯄꯤ ꯆꯠꯈꯤꯅꯤꯡꯗꯦ ꯃꯗꯨꯒꯨꯝꯕ ꯑꯃ ꯄꯥꯝꯗꯕꯅꯦꯕ
ꯑꯣ ꯑꯗꯨꯗꯤ ꯑꯩꯈꯣꯏ ꯆꯠꯂꯀꯥꯟꯗ ꯆꯥꯔꯖꯦ ꯑꯗꯨꯗꯤ ꯃꯣꯏ ꯀꯔꯥꯏꯗ ꯊꯝꯃꯝꯗꯣꯏꯕ ꯃꯣꯏ ꯑꯇꯣꯞꯄ ꯆꯥꯔꯅꯦꯕ ꯂꯥꯛꯑꯒ
ꯍꯣꯏ ꯆꯥꯕ ꯀꯥꯟꯅ ꯃꯤ ꯊꯥꯗꯦ ꯆꯥꯅꯤꯡꯗꯕꯁꯨ ꯂꯩꯕꯅꯦ
ꯍꯣꯏ ꯍꯣꯏ ꯑꯗꯨꯗꯤ ꯑꯩꯈꯣꯏ ꯄꯨꯂꯞ ꯆꯠꯂꯒ ꯆꯥꯔꯁꯦ
ꯍꯣꯏ ꯍꯣꯏꯂꯣꯏꯅ ꯃꯆꯟꯅꯥꯏꯔꯒ ꯆꯥꯏ
ꯍꯣꯏ ꯅꯣꯏ ꯃꯤ ꯀꯌꯥ ꯂꯥꯛꯀꯗꯣꯏꯅꯣ ꯅꯣꯏ ꯃꯤ ꯀꯌꯥ ꯂꯥꯛꯇꯣꯏꯅꯣ
ꯈꯪꯗꯦ ꯑꯩꯈꯣꯏꯒꯤꯔꯨꯝꯗꯅꯤ ꯀꯌꯥ ꯂꯥꯛꯇꯣꯏꯔꯥ
ꯎꯝ ꯆꯠꯅꯤꯡꯗꯕ
ꯃꯃꯥꯡꯗꯗꯤ ꯃꯃꯥꯡꯗꯗꯤ ꯆꯠꯁꯤ ꯆꯠꯁꯤ ꯍꯥꯏꯔꯒ ꯃꯇꯝ ꯌꯧꯕ ꯀꯥꯟꯗ ꯃꯤꯗꯨ ꯇꯣꯉꯥꯟꯂꯥꯛꯄꯒꯤ ꯋꯥ
ꯇꯣꯉꯥꯟ ꯇꯥꯕꯒꯤ ꯋꯥ ꯉꯥꯡꯉꯦ
ꯑ ꯍꯣ ꯍꯣ ꯍꯣꯏ ꯑ ꯍꯣꯏ ꯍꯣꯏ ꯍꯣꯏ ꯍꯥꯏꯔꯒ ꯎꯝ ꯏꯇꯣꯝꯗ ꯑꯗꯨꯃꯛꯀ ꯆꯠꯂꯔꯣꯏ ꯍꯥꯏꯔꯛꯄ ꯀꯥꯟꯗ ꯌꯥꯝꯅ ꯀꯩꯅꯣ ꯇꯧꯅ ꯃꯤ ꯂꯩꯇꯦ ꯑꯗꯨꯅ
ꯍꯣꯏ ꯍꯣꯏ ꯍꯣꯏ ꯍꯟꯗꯛꯇꯤ ꯃꯦꯝꯗ ꯍꯥꯏꯔꯒ ꯆꯠꯂꯖꯤꯀꯣ ꯑꯩꯈꯣꯏ ꯂꯣꯏꯅꯃꯛ
ꯍꯣꯏ
ꯑꯗꯨ ꯀꯥꯡ ꯆꯠꯄꯗꯤ ꯅꯨꯡꯗꯤ ꯅꯨꯡꯉꯥꯏꯌꯦꯕ
ꯑ
ꯐꯖꯅ ꯏꯟꯖꯣꯏ ꯇꯧꯕ ꯍꯩꯔꯗꯤ ꯑꯗꯨ ꯅꯠꯇ꯭ꯔꯗꯤ ꯅꯨꯡꯉꯥꯏꯇꯦ ꯍꯥꯏꯗꯤ ꯍꯩꯒꯨꯝꯕ ꯁꯨꯝ ꯃꯨꯟꯕ ꯂꯩꯗꯅ ꯂꯧ ꯑꯩꯈꯣꯏꯗꯤ ꯍꯩꯒꯨꯝꯕ ꯂꯪꯉꯒ ꯄꯤꯔꯛꯑꯅꯤ ꯂꯥꯏꯒꯤ ꯃꯊꯛꯇ ꯂꯩꯔꯒ ꯑꯩꯈꯣꯏꯅ ꯑꯣꯛꯑ ꯑꯣꯛꯑꯒ ꯑꯗꯒꯤ ꯑꯩꯈꯣꯏꯅ ꯂꯧꯕꯒꯨꯝꯕ ꯑꯗꯨꯃꯥꯏꯅ ꯇꯧꯋꯦꯕ
ꯑ
ꯂꯥꯏ ꯂꯥꯏꯗꯣ ꯆꯤꯡꯉꯒ ꯆꯠꯇꯣꯏꯅꯦꯕ ꯃꯌꯥꯝꯅ
ꯑ ꯂꯥꯏꯆꯤꯡꯉꯒ ꯆꯠꯇꫭꯏꯔꯥ
ꯎꯝ ꯑꯗꯨ ꯆꯠꯄ ꯃꯇꯝꯗ ꯑꯩꯈꯣꯏꯅ ꯃꯇꯨꯡꯗ ꯏꯟꯅꯗꯣꯏꯅꯦ ꯑꯗꯨꯒ ꯏꯟꯅꯔꯒ ꯃꯥꯒꯤ ꯍꯩꯒꯨꯝꯕ ꯂꯪꯉꯛꯀꯅꯤ ꯑꯗꯨ ꯑꯩꯈꯣꯏꯅ ꯑꯣꯛꯇꯣꯏꯕ ꯑꯗꯨꯒ ꯂꯧꯔ ꯂꯧꯔꯒ ꯂꯥꯛꯇꯣꯏꯅꯦ ꯑꯩꯈꯣꯏꯗꯣ
ꯑꯣ ꯑꯗꯨꯗꯤ ꯌꯥꯝ ꯂꯧꯕ ꯐꯪꯅꯤ
ꯑꯥ ꯑꯗꯣ ꯑꯩꯈꯣꯏꯗꯤ ꯁꯣꯠ ꯑꯩꯗꯤ ꯃꯤ ꯄꯤꯛꯑꯦꯕ ꯑꯗꯨꯅ ꯐꯪꯉꯣꯏ
ꯆꯥꯎꯕ ꯁꯔꯨꯛꯇꯤ
ꯍꯣꯏ
ꯊ ꯀꯥꯟ
ꯑꯁꯤꯒꯤ ꯃꯑꯣꯡꯁꯤꯗꯤ ꯐꯖꯗꯦꯕ
ꯍꫭꯏ
ꯀꯗꯥꯏꯗ ꯆꯠꯀꯦ ꯍꯥꯏꯅꯣ
ꯈꯤꯇꯪ ꯆꯠꯊꫭꯛꯁꯤ ꯍꯥꯏꯕꯅꯤ ꯌꯥꯝ ꯁꯥꯃꯟꯕ
ꯅꯪ ꯅꯪ ꯂꯝꯕꯤꯗ ꯆꯠꯂꯤꯔꯣ
ꯍꯣꯏ ꯑꯩꯅ ꯑꯩ
ꯍꯜꯂꯣ
ꯌꯥꯝ ꯌꯥꯝ ꯁꯥꯕꯅꯤ ꯉꯁꯤꯔꯣꯝꯗ ꯂꯩꯁꯤ
ꯌꯥꯝ ꯁꯥꯏꯌꯦ ꯑꯗꯨꯒꯤ ꯃꯐꯝ ꯑꯃ ꯑꯆꯤꯛꯄ ꯃꯐꯝꯗ ꯆꯠꯂꯤꯔꯣ ꯅꯪꯗꯣ
ꯍꯣꯏ ꯒꯥꯔꯗꯦꯟꯗ ꯐꯝ ꯂꯩꯕꯒꯤ ꯋꯥꯔꯦ ꯎꯝ ꯋꯥꯀꯤꯡ ꯆꯠ ꯍꯣꯏ ꯍꯣꯏ
ꯒꯥꯔꯗꯦꯟꯗ ꯐꯝꯕꯅ ꯐꯩ ꯍꯧꯖꯤꯛ ꯃꯇꯝꯗꯤ ꯐ꯭ꯔꯦꯁ ꯏꯌꯥꯔꯗꯣ ꯂꯩꯇꯦꯕ
ꯌꯥꯝ ꯁꯥꯏ ꯀꯣ
ꯍꯣꯏ ꯌꯥꯝ ꯁꯥꯌꯦ ꯅꯪꯁꯨ ꯌꯥꯝ ꯁꯥꯕ꯭ꯔꯣ
ꯌꯥꯝ ꯁꯥꯏꯌꯦ ꯅꯪꯒꯤꯗꯤ ꯈꯪꯗꯦ ꯑꯩꯒꯤꯗꯤ ꯌꯥꯝ ꯁꯥꯥꯔꯦ
ꯑꯣ ꯑꯗꯨ ꯅꯪ ꯑꯆꯤꯛꯄ ꯃꯐꯝꯗ ꯐꯝꯃꯣꯗꯅ
ꯍꯣꯏ ꯑꯆꯤꯛꯄ ꯃꯐꯝꯗ ꯐꯝꯃꯤꯒꯦ
ꯑꯗꯨꯅꯗꯤ ꯅꯨꯡꯉꯥꯏꯔꯅꯤ ꯈꯔꯗꯤ